ꯇꯔꯞ ꯇꯥꯔꯕ꯭ꯔꯣ
ꯇꯥꯏ ꯇꯥꯏ ꯇꯥꯏ
ꯀꯩꯗꯧꯔꯤꯕꯅꯣ ꯅꯣꯏꯗꯤ
ꯆꯥꯛ ꯊꯣꯡꯒꯦꯅ ꯇꯧꯋꯦ
ꯀꯔꯤ ꯆꯥꯛ ꯊꯣꯡ ꯀꯔꯤ ꯑꯦꯟꯁꯥꯡ ꯊꯣꯡꯒꯗꯕ꯭ꯔꯥ
ꯑꯩ ꯍꯧꯖꯤꯛꯁꯦ ꯇꯥꯕ꯭ꯔꯣ
ꯑꯥ ꯃꯄꯥꯟ ꯊꯣꯛꯄꯅꯦ ꯑꯥ ꯃꯄꯥꯟ ꯊꯣꯛꯄꯅ ꯐꯩꯑꯦꯕ
ꯀꯔꯤ ꯌꯦꯟꯁꯥꯡ ꯊꯣꯡꯗꯧ ꯀꯔꯤ ꯎꯝ ꯀꯔꯤ ꯌꯦꯟꯁꯥꯡ ꯊꯣꯡꯗꯧꯔꯦ
ꯈꯥꯃꯦꯟ ꯑꯁꯥꯡꯕꯗꯨ
ꯑꯥ ꯑꯥ ꯈꯃꯦꯟ ꯑꯁꯥꯡꯕ ꯑꯁ ꯑꯗꯨꯗꯤ ꯍꯥꯎꯔꯅꯤꯅꯦ ꯏꯕꯥꯅꯤꯁꯨ ꯉꯔꯥꯡ ꯑꯗꯨ ꯆꯥꯏ ꯈꯥꯃꯦꯟ ꯑꯁꯥꯡꯕꯗꯣ ꯈꯔ ꯃꯣꯔꯣꯛ ꯍꯥꯞꯆꯤꯟꯕꯒꯤꯀꯣ ꯃꯣꯔꯣꯛ ꯌꯥꯝꯅ ꯍꯥꯞ ꯄꯒꯤ ꯑꯁ ꯉꯔꯥꯡꯗꯣ ꯄꯨꯛꯁꯦ ꯅꯥꯔꯦꯕ ꯑꯍꯤꯡ ꯏꯁ ꯇꯨꯝꯕꯀꯥꯟꯗ ꯑꯃꯨꯛꯀ ꯃꯤꯀꯞ ꯊꯣꯛꯄ ꯃꯇꯝꯗ ꯄꯨꯡꯁꯤ ꯅꯥꯕ ꯍꯧꯔꯛꯄꯀꯣ ꯑꯗꯨꯒꯤꯗꯤ ꯑꯩꯅ ꯉꯔꯥꯡ ꯑꯩ ꯌꯦꯟꯁꯥꯡ ꯊꯣꯡꯕ ꯃꯇꯝꯗ ꯀꯩꯅꯣ ꯃꯣꯔꯣꯛꯁꯦ ꯈꯔ ꯌꯥ ꯌꯥꯝꯅ ꯍꯥꯞꯄꯦ ꯑꯩꯒꯤ ꯊꯃꯣꯏꯗꯀꯣ ꯅꯤꯡꯁꯤꯡꯔꯛꯑꯦꯕ ꯑ ꯉꯁꯤꯗꯤ ꯑꯗꯨꯝ ꯂꯩꯔꯕ꯭ꯔꯣ ꯏꯇꯥꯎ
ꯍꯣꯏ ꯉꯁꯤꯗꯤ ꯕꯣꯜ ꯌꯦꯡꯅꯤꯡꯉꯥꯏ ꯊꯧꯔꯥꯡ ꯇꯧꯔꯅꯤ ꯍꯣꯔꯦꯟ ꯆꯥꯛ ꯆꯥꯔ ꯂꯩꯔꯗꯤ
ꯑꯣ ꯑꯣ ꯑꯗꯨꯗꯤ ꯈꯪꯗ꯭ꯔꯦꯅꯦ ꯀꯃꯥꯏ ꯑꯥ ꯉꯔꯥꯡ ꯉꯔꯥꯡ ꯑꯩ ꯉꯁꯤ ꯇꯨꯝꯗꯕꯒꯤꯀꯣ ꯃꯤꯀꯞ ꯊꯣꯛꯄ ꯉꯝꯒꯦꯔꯥ ꯐꯪꯗ꯭ꯔꯦꯅꯦ ꯍꯦꯛ ꯇꯣꯝꯔꯗꯤ ꯑꯃꯨꯛꯀ ꯇꯨꯝꯊꯣꯛꯀꯅꯤꯕ
ꯅꯪꯒꯤ ꯍꯧꯖꯤꯛ ꯍꯧꯖꯤꯛ ꯀꯥꯏꯗ ꯂꯩꯕ꯭ꯔꯣ
ꯍꯥꯥ
ꯍꯪꯅꯤ ꯍꯧꯖꯤꯛ ꯍꯧꯖꯤꯛ
ꯍꯥꯏ ꯀꯩꯅꯣꯒꯤ ꯑꯩꯈꯣꯏꯒꯤ ꯑꯩꯈꯣꯏ ꯌꯨꯝꯗ ꯀꯩꯅꯣꯒꯤ ꯃꯊꯛꯇ ꯂꯩꯌꯦꯅꯦ ꯑꯩꯈꯣꯏ ꯌꯨꯝ ꯃꯊꯛꯇ ꯀꯩꯅꯣꯒꯤ ꯑ ꯅꯨꯡꯁꯤꯠ ꯂꯧꯕꯀꯣ
ꯑꯣ ꯑꯩꯗꯤ ꯅꯪ ꯁꯤꯡꯒꯥꯄꯨꯔꯗ ꯂꯩꯕ꯭ꯔꯥꯅ ꯈꯟꯕ
ꯑ ꯑꯗꯨꯗ ꯂꯩꯇ꯭ꯔꯦ ꯑꯗꯨ ꯑꯩ ꯉꯔꯥꯡ ꯉꯔꯥꯡ ꯅꯍꯜꯂꯥꯛꯄ ꯀꯩꯅꯣꯒꯤꯀꯣ ꯊꯕꯛ ꯊꯕꯛ ꯎꯝ ꯑꯥ ꯊꯕꯛ ꯀꯩꯅꯣꯒꯤ ꯊꯕꯛ ꯑꯔꯨꯕ ꯂꯩꯕꯀꯣ ꯑꯗꯨꯒꯤ ꯍꯜꯂꯛꯄ ꯀꯩꯅꯣꯒꯤ ꯏꯃꯨꯡꯗꯨꯁꯨ ꯅꯈꯣꯏ ꯂꯨꯍꯣꯡꯅꯤꯡꯉꯥꯏ ꯄ꯭ꯔꯣꯒ꯭ꯔꯥꯝ ꯑꯃ ꯂꯩꯕ ꯅꯪ ꯀꯩꯅꯣꯒꯤ ꯅꯪ ꯀꯩꯅꯣ ꯅꯠꯇ꯭ꯔꯣ ꯅꯪ ꯅꯪ ꯊꯣꯔꯛꯑ ꯍꯥꯏꯕ ꯅꯠꯇ꯭ꯔꯣ ꯀꯩꯅꯣꯒꯤ ꯆꯣꯄꯥꯗꯒꯤ
ꯍꯣꯏ ꯍꯧꯖꯤꯛ ꯌꯨꯝ ꯌꯧꯒꯗꯧꯔꯦ
ꯌꯥꯎꯗꯧꯔꯦ ꯑꯆꯥ ꯆꯥ ꯆꯥ ꯑꯗꯨꯝ ꯑꯗꯨꯝ ꯀꯩꯅꯣꯒꯤ ꯆꯣꯄꯗ ꯑꯇꯤꯌꯥꯗ ꯄꯥꯏꯕꯗꯤ ꯈꯔ ꯅꯨꯡꯔꯝꯒꯅꯤꯅꯦ ꯅꯨꯡ ꯁꯤꯠꯁꯨ ꯌꯥꯝ ꯀꯩꯅꯣꯒꯤ ꯐ꯭ꯔꯦꯁ ꯐ꯭ꯔꯦꯁ ꯀꯨꯝꯕ ꯂꯥꯛ ꯀꯩꯅꯣꯒꯤ ꯂꯧꯕꯤꯔꯒ ꯆꯠꯂꯝꯒꯅꯤꯅꯦ
ꯑꯣ ꯑꯩꯗꯤ ꯋꯤꯟꯗꯣ ꯃꯅꯥꯛꯇ ꯇꯣꯡꯕꯒꯤꯀꯣ
ꯑꯥ
ꯑꯩꯗꯤ ꯅꯨꯡꯁꯤꯠ ꯌꯥꯝ ꯂꯧꯔꯦꯗ ꯐꯠ ꯐꯠ ꯐꯠ ꯐꯠ ꯇꯧꯋꯦꯕꯀꯣ
ꯑꯗꯨꯝ ꯑꯦꯌꯥꯔꯄꯣꯔꯠꯇꯗꯤ ꯀꯩꯁꯨ ꯇꯧꯗꯦꯀꯣ ꯑꯗꯨꯝ ꯂꯦꯟꯗꯤꯡ ꯇꯧꯕꯒꯗꯤ ꯑꯗꯨꯝ ꯌꯥꯏꯀꯣ ꯅꯣꯏꯒꯤ ꯀꯩꯅꯣ ꯍꯦꯂꯤꯄꯦꯠ ꯍꯦꯂꯤꯄꯦꯠ ꯇꯣꯉꯥꯟꯅ ꯂꯩꯕ꯭ꯔꯣ ꯑꯗꯨ ꯃꯈꯥꯔꯣꯝꯗ
ꯎꯝ ꯑꯗꯣ ꯉꯁꯥꯏ ꯑꯩ ꯂꯦꯟ ꯇꯧꯔꯤꯉꯥꯏꯗ ꯋꯦꯗꯔꯗꯣ
ꯎꯝ
ꯐꯠꯇꯕꯒꯤ ꯑꯗꯨꯝ ꯃꯊꯛꯇ ꯑꯗꯨꯝ ꯇꯣꯡꯉꯒ ꯂꯩꯕꯅꯦ
ꯑꯣ
ꯑꯗꯨꯗꯤ ꯌꯥꯝ ꯑꯗꯨꯗꯤ ꯌꯥꯝ ꯅꯨꯡꯉꯥꯏꯌꯦꯗꯅ ꯃꯨꯛꯀ ꯀꯩꯗꯧꯉꯩ ꯑꯃꯨꯛ ꯑꯃꯨꯛꯀ ꯀꯩꯗꯧꯉꯩ ꯆꯪ ꯆꯪꯗꯣꯏꯅꯣ ꯅꯪꯗꯤ ꯍꯜꯂꯗꯒ
ꯋꯥꯠꯂꯤꯗ ꯑꯩ ꯊꯕꯛ ꯑꯃ ꯂꯩꯕꯀꯣ ꯑꯗꯣ ꯂꯣꯏꯁꯤꯜꯂꯒ ꯎꯝ ꯆꯠꯇꯣꯏꯅꯦ
ꯇꯥꯃꯣ ꯍꯩꯁꯤꯔꯥ ꯏꯇꯥꯎ ꯑ ꯏꯇꯥꯎ ꯍꯩꯁꯤꯔꯥ ꯏꯅꯥꯎꯅꯨꯄꯥ ꯍꯩꯁꯤꯔꯥ ꯈꯪꯗ꯭ꯔꯦꯅꯦ ꯁꯛꯁꯨ
ꯍꯣꯏ ꯏꯕꯅꯤꯁꯨ ꯐꯣꯟ ꯇꯧꯔꯛ ꯗꯗꯥ ꯑꯣꯏꯅ ꯉꯝ
ꯑꯥ ꯑꯥ ꯑꯥ ꯗꯗꯥꯅꯤ ꯗꯗꯥ ꯏꯌꯥꯝ ꯏꯌꯥꯝ ꯑꯗꯨꯔꯣ
ꯍꯣꯏ ꯑꯩꯒꯤ ꯅꯝꯕꯔꯁꯨ ꯑꯇꯣꯞꯄ ꯀꯣꯟꯇ꯭ꯔꯤꯗ ꯆꯠꯄꯅꯤꯅ ꯆꯦꯟꯁ ꯇꯧꯈꯤꯕ
ꯑꯥ ꯑꯥ ꯑꯗꯨ ꯑꯗꯨꯗꯤ ꯑꯗꯨꯗꯤ ꯏꯕꯥꯅꯤ ꯇꯨ ꯐꯥꯎꯅꯥꯗꯕ ꯀꯨꯏꯔꯦꯅꯦ ꯊꯦꯡꯅꯗꯕꯀꯣ ꯅꯣꯡꯃ ꯀꯩꯅꯣꯒꯤ ꯊꯦꯡꯅꯔꯒ ꯑ ꯐꯖꯕ ꯀꯩꯅꯣꯒꯤ ꯌꯦꯟꯁꯥꯡ ꯆꯥꯃꯤꯟꯅꯁꯦ
ꯍꯣꯏ ꯑꯣꯛ ꯃꯈꯣꯡ ꯑꯣꯏꯅ ꯇꯧꯔꯁꯦ ꯑꯗꯨ ꯅꯨꯃꯤꯠꯗꯨꯗꯤ
ꯑꯣꯛ ꯃꯈꯣꯡꯔ ꯑꯣꯛ ꯃꯅꯨꯡꯁꯥ ꯆꯥꯕꯅ ꯐꯥꯏꯅꯦ ꯑꯣꯛ ꯃꯅꯨꯡꯁꯥꯁꯨ ꯍꯥꯎꯋꯦꯅꯦ
ꯍꯣꯏ ꯃꯅꯨꯡ
ꯎꯝ ꯃꯈꯣꯡꯁꯨ ꯑꯗꯨꯝ ꯑꯥ ꯍꯥꯎꯋꯦ ꯃꯈꯣꯡꯁꯨ ꯎꯝ ꯃ ꯑꯣ ꯃꯈꯣꯡꯗꯤ ꯈꯔ ꯍꯣꯡꯉꯝꯒꯅꯤꯅꯦ
ꯅꯠꯇꯦ ꯃꯅꯨꯡꯁꯥ ꯃꯅꯨꯡꯁꯥꯅ ꯍꯣꯡꯉꯦ ꯁꯤꯗꯗꯤ ꯑꯣꯛ ꯃꯈꯣꯡꯗꯣ ꯆꯍꯨꯝ ꯆꯥꯝꯃꯔꯤ ꯄꯤꯕꯅꯦ
ꯑꯆꯥ ꯑꯆꯥ ꯆꯥ
ꯀꯤꯖꯤꯗ ꯑꯗꯣ ꯑꯣꯛ ꯃꯅꯨꯡꯁꯥꯗꯗꯤ ꯆꯅꯤ ꯌꯥꯡꯈꯩ ꯄꯤꯕꯅꯦ
ꯁꯤ ꯅꯛꯄꯗ ꯂꯩꯕ꯭ꯔꯣ
ꯑꯣꯗ ꯑꯣꯗꯔ ꯇꯧꯔꯗꯤ ꯑꯗꯨꯝ ꯂꯩꯕꯅꯦ ꯑꯣꯗꯔ ꯇꯧ ꯉꯁꯥꯏ ꯑꯩ ꯇꯨꯕꯗꯣ ꯄꯣꯠ ꯗꯨꯀꯥꯟ ꯃꯃꯥꯡ ꯇꯨꯕꯗꯣ ꯑꯩ ꯈꯣꯡ ꯌꯥꯗ꯭ꯔꯦꯅꯦ
ꯑꯣ ꯅꯪ ꯗꯨꯀꯥꯟ ꯆꯠꯂꯒ ꯅꯪ ꯗꯨꯀꯥꯟ ꯆꯠꯂꯒ ꯗꯨꯀꯥꯟ ꯃꯃꯥꯡꯗ ꯇꯨꯕ
ꯍꯣꯏ
ꯑꯗꯨ ꯑꯣꯏꯔꯝꯒꯅꯤ ꯀꯩꯅꯣꯒꯤ ꯃꯄꯥꯟꯗ ꯑꯗꯨꯝ ꯂꯩ ꯂꯩꯔꯒ ꯑꯩꯈꯣꯏ ꯀꯩꯅꯣꯒꯤ ꯁꯤꯗ ꯑꯥ ꯑꯈꯣꯏꯒꯤ ꯑꯈꯣꯏ ꯑ ꯑꯗꯣꯝꯗ ꯂꯥꯛꯄꯒꯤ ꯆꯠꯄ ꯍꯩꯔꯝ ꯍꯩꯇꯕ ꯃꯥꯜꯂꯤꯅꯦ
ꯑ ꯑꯩꯈꯣꯏꯗꯗꯤ ꯑꯩꯈꯣꯏꯗꯗꯤ ꯂꯝꯕꯤꯗꯣ
ꯑꯥ
ꯐꯠꯇꯕ ꯂꯝꯕꯤ ꯈꯛꯇ ꯑꯩꯈꯣꯏꯗꯤ ꯆꯠꯃꯤꯟꯅꯁꯤ
ꯎꯝ
ꯑꯩꯈꯣꯏ ꯂꯝꯗ ꯂꯛꯔꯒ ꯂꯝꯕꯤꯗꯣ ꯐꯠꯇꯦꯕ
ꯎꯝ
ꯑꯗꯨꯒꯤ ꯑꯁ
ꯑꯗꯨꯗꯤ ꯐꯖꯅ ꯀꯩꯅꯣ ꯇꯧꯒꯗꯕꯅꯤꯅꯦ ꯐꯖꯅ ꯆꯠꯂꯒ ꯑꯁ ꯂꯝꯕꯤ ꯑꯁꯤ ꯑꯩꯈꯣꯏꯔꯣꯝꯗꯗꯤ ꯑꯩꯈꯣꯏ ꯁꯥꯏꯠꯇꯗꯤ ꯀꯩꯅꯣꯀꯣ ꯑꯩꯈꯣꯏ ꯁꯤꯒꯨꯝꯕ ꯆꯤꯡꯒꯨꯝꯕ ꯇꯥꯎꯟ ꯃꯆꯥ ꯃꯆꯥꯗꯗꯤ ꯂꯝꯕꯤ ꯐꯠꯇꯦꯕ ꯑꯗꯨꯒꯤ ꯅꯣꯏꯗꯤ ꯇꯥꯎ ꯑꯆꯧ ꯑꯆꯧꯕꯗ ꯂꯩꯔꯒ ꯁꯤ ꯍꯜꯂꯛꯄꯁꯦ ꯀꯩꯅꯣꯒꯤ ꯇꯧꯔꯝꯅꯦꯕ ꯅꯪꯁꯤꯗ ꯍꯪ ꯉꯣꯏꯔꯝꯒꯅꯤꯕ
ꯇꯨꯕꯒꯤ ꯑꯩꯒꯤ ꯈꯣꯡ ꯅꯣꯏꯈꯠꯂꯤ
ꯑꯥꯎ ꯈꯣꯡ ꯅꯣꯏꯈꯠ ꯎꯝ ꯎꯝ
ꯖꯣꯏꯅꯤꯡ ꯁꯦ ꯅꯥꯏ
ꯎꯝ ꯅꯣꯡ ꯀꯩꯅꯣꯒꯤ ꯀꯩꯅꯣꯒꯤ ꯅꯨꯡ ꯀꯩꯅꯣꯒꯤ ꯅꯨꯡꯒꯨꯝꯕ ꯗꯤ ꯊꯣꯡꯗꯦꯀꯣ
ꯊꯣꯡꯗꯦ ꯑꯗꯣ ꯑꯥ ꯑꯩꯈꯣꯏ ꯆꯠꯄ ꯃꯇꯝꯗ ꯇ꯭ꯔꯨꯠ ꯇꯧꯕꯗꯨ
ꯑꯥ
ꯁꯨꯃꯥꯏꯅ ꯇꯧꯋꯦꯕ
ꯁꯨꯝ ꯑꯗꯨꯝ ꯆꯠꯂꯒ ꯀꯩꯅꯣꯒꯤ ꯑꯩꯈꯣꯏꯅ ꯀꯩꯅꯣ ꯍꯥꯏꯁꯤꯔꯥ ꯑꯁ ꯀꯩꯅꯣꯒꯤ ꯈꯨꯇꯛꯇꯨ ꯀꯣ ꯈꯨꯗꯛꯇ ꯀꯩꯅꯣꯒꯤ ꯑꯩꯈꯣꯏ ꯁꯣꯏꯔꯒ ꯀꯩꯅꯣꯒꯤ ꯇꯨꯅꯤꯉꯥꯏ ꯇꯧꯕꯗꯨꯅꯦ ꯑꯗꯨꯗꯤ
ꯑꯗꯣ ꯅꯗꯤ ꯅꯥꯏꯍꯦ
ꯑꯥ ꯅꯥꯔꯝꯒꯅꯤ ꯑꯩꯈꯣꯏꯁꯨ ꯃꯤꯅꯤꯅ ꯅꯥꯔꯝꯒꯅꯤꯅꯦ ꯃꯤ ꯑꯣꯏꯕꯒꯤꯀꯣ ꯑꯗꯨ ꯍꯥꯏꯗꯥꯎ ꯍꯟꯗꯛꯇꯤ ꯀꯩꯅꯣꯒꯤ ꯀꯩꯅꯣ ꯇꯧꯗ꯭ꯔꯣ ꯀꯔꯤ ꯇꯧꯕ꯭ꯔꯣ ꯑꯗꯨꯝ ꯂꯩꯕ꯭ꯔꯥ
ꯑꯥ ꯑꯍꯣꯏ ꯍꯟꯗꯛꯀꯤ ꯁꯨꯇꯤ ꯂꯧꯔꯤ
ꯑꯥ ꯑꯥ ꯑꯥ ꯅꯣꯏꯒꯤ ꯅꯣꯏꯒꯤ ꯁꯨꯇꯤꯗꯤ ꯀꯩꯅꯣꯒꯤ ꯊꯥ ꯑꯅꯤ ꯑꯍꯨꯝ ꯑꯃ ꯄꯤꯌꯦ ꯍꯥꯏꯗꯥꯏꯅꯦ
ꯍꯣꯏ ꯑꯩꯈꯣꯏ ꯊꯥ ꯃꯔꯤ ꯄꯤꯌꯦ ꯍꯣꯏ
ꯑꯥ ꯑꯗꯨꯗꯤ ꯐꯥꯏꯅꯦ ꯊꯥ ꯃꯔꯤ ꯎꯝ ꯎꯝ ꯏꯁ ꯅꯣꯏꯗꯤ ꯀꯩꯅꯣꯒꯤ ꯃꯄꯥꯟꯂꯣꯝꯗ ꯂꯩꯕꯅꯦꯅ ꯐꯥꯏꯅꯦ ꯑꯩꯈꯣꯏꯗꯤ ꯑꯥ ꯆꯤꯡꯗ ꯂꯩꯔꯒ ꯀꯩꯅꯣꯒꯤ ꯁꯟꯒꯤ ꯃꯅꯤꯡꯗ ꯆꯠꯂꯒ ꯁꯟꯊꯤ ꯅꯝꯕ ꯑꯃꯒ ꯃꯔꯛꯇ ꯀꯩꯅꯣꯒꯤ ꯂꯩꯕꯥꯛꯁꯨ ꯀꯣ
ꯑꯥ ꯁꯟꯒꯤ ꯁꯟꯒꯤ ꯁꯟꯁꯥꯒꯤ ꯏꯁꯀꯤꯟꯗꯣ ꯗꯨꯁꯨ ꯍꯥꯥꯎꯕꯅꯦ
ꯑꯥ
ꯅꯣꯏ ꯃꯐꯝꯗꯤ ꯌꯥꯝ ꯂꯩꯕ ꯃꯥꯜꯂꯦꯗ
ꯑꯥ ꯃꯅꯤꯡꯗ ꯑꯥ ꯑꯥ ꯁꯛ ꯎꯔꯕ ꯑꯦ ꯁꯟ ꯅꯣꯏꯗꯤ ꯃꯄꯥꯟ ꯂꯣꯝꯗ ꯂꯩꯕꯅꯤꯅ ꯁꯟ ꯎꯔꯣꯏꯅꯦ ꯑꯩꯈꯣꯏꯗꯤ ꯑꯁ ꯑꯗꯨꯝ ꯅꯤꯇꯤ ꯅꯪꯒꯤ ꯁꯝꯕꯟ ꯈꯥꯕ ꯁꯠꯄ ꯁꯟꯒꯤ ꯆꯥꯛ ꯄꯤꯆꯥꯕꯀꯣ ꯑꯃꯨꯛꯀ ꯍꯨꯏ ꯀꯩꯅꯣꯒꯤ ꯑꯗꯨꯝ ꯁꯟꯒꯤ ꯃꯅꯥꯛꯇ ꯑꯗꯨꯝ ꯆꯠꯂꯒ ꯂꯩꯗ ꯁꯟꯒꯤ ꯃꯄꯨ ꯑꯣꯏꯕꯅꯤꯅ ꯑꯣ ꯁꯟꯊꯤꯁꯨ ꯅꯝꯃꯦ ꯃꯔꯛꯇꯨꯒꯣ ꯀꯣ ꯂꯧꯁꯨ ꯈꯣꯏꯕ ꯂꯧ ꯃꯇꯝꯗ
ꯅꯨꯡꯉꯥꯏꯗꯅ ꯑꯗꯨꯗꯤ ꯆꯤꯡꯗꯁꯨ ꯅꯨꯡꯉꯥꯏꯗꯤ ꯅꯨꯡꯉꯥꯏꯕꯅꯦ
ꯑꯥ ꯁꯤꯒꯨꯝꯕ ꯀꯩꯅꯣꯒꯤ ꯁꯤꯒꯨꯝꯕ ꯄꯨꯟꯁꯤꯁꯤꯀꯣ ꯑꯥ ꯑꯗꯨ ꯃꯔꯛ ꯃꯔꯛꯇꯗꯤ ꯍꯟꯗꯛꯇꯤ ꯑꯥ ꯍꯟꯗꯛ ꯍꯟꯗꯛꯇꯤ ꯅꯣꯏꯒꯤ ꯁꯟ ꯈꯣꯏꯗꯣ ꯂꯣꯏꯅꯃꯛ ꯀꯩꯅꯣꯒꯤ ꯂꯝꯗ ꯊꯥꯗꯣꯛꯈ꯭ꯔꯦ ꯅꯪꯒꯤ ꯁꯕꯟ ꯈꯥꯔꯒꯀꯣ
ꯍꯣꯏ
ꯑꯗꯨ ꯅꯠꯇ꯭ꯔꯗꯤ ꯑꯩꯈꯣꯏꯅ ꯆꯥꯛ ꯄꯤꯁꯥꯕ ꯉꯝꯗꯦꯕ ꯌꯥꯝꯃꯦꯕ ꯇꯔꯨꯛ ꯇꯔꯦꯠꯅꯤ ꯄꯥꯟꯒꯨꯝꯕ ꯑꯆꯥꯎ ꯑꯆꯧꯕꯗꯨꯀ ꯑꯩꯈꯣꯏꯒꯤ ꯂꯝ ꯑꯃꯗ ꯐꯖꯅ ꯐꯦꯟꯁꯤꯡ ꯁꯝꯕꯜ ꯈꯥꯔꯒ ꯃꯣꯏꯒꯤ ꯂꯝ ꯑꯆꯧꯕꯗꯣ ꯑꯗꯨꯗ ꯃꯣꯏꯅ ꯆꯥꯅꯤꯡ ꯆꯥꯅꯤꯡꯕꯣ ꯆꯥꯔ ꯆꯥꯁꯅꯨꯅ ꯊꯗꯣꯛꯄꯤꯈ꯭ꯔꯦ ꯍꯟꯗꯛꯇꯤ ꯅꯣꯏꯗꯤ
ꯄꯥꯝꯃꯨꯏꯍꯦ
ꯎꯝ ꯑꯃꯨꯛꯀ ꯂꯧꯕ ꯃꯇꯝꯗ ꯑꯃꯨꯛꯀ ꯂꯧꯒꯗꯕ ꯑꯁ ꯀꯩꯅꯣꯁꯨ ꯂꯩꯌꯦꯅꯦ ꯑꯩꯈꯣꯏꯗ ꯁꯥꯃꯨꯁꯨ ꯂꯩꯌꯦꯕ ꯁꯥꯃꯨ ꯑꯅꯤꯔꯥꯀꯣ ꯑꯥ
ꯑꯣ ꯑꯁ
ꯀꯩꯅꯣꯒꯤ ꯏꯔꯣꯏꯁꯨꯀꯣ
ꯑꯩ ꯑꯩ ꯂꯨꯍꯣꯡꯕ ꯃꯇꯝꯗ ꯑꯃ ꯊꯥꯔꯛꯑꯣꯗꯅ ꯑꯗꯨꯗꯤ
ꯑꯥ ꯅꯣꯏꯒꯤ ꯅꯪ ꯂꯨꯍꯣꯡꯕ ꯃꯇꯝꯗ ꯁꯥꯝꯃꯨꯀꯣ ꯃꯆꯥꯥ ꯀꯩꯅꯣꯒꯤ ꯑꯥ ꯍꯟꯗꯛꯅ ꯄꯣꯛꯄꯅ ꯑꯗꯨꯝ ꯆꯞ ꯆꯥꯔꯒꯅꯤ ꯃꯤ ꯁꯥꯃꯨꯗꯣ
ꯑꯥ
ꯃꯥ ꯃꯁꯥꯁꯨ ꯁꯃꯨꯕꯨꯗꯤ ꯆꯥꯕ ꯍꯧꯋꯤꯅꯦ ꯅꯪꯒꯤ ꯌꯨꯝ ꯑꯥ ꯀꯩꯅꯣꯒꯤ ꯑꯥ ꯀꯔꯤ ꯍꯥꯏꯁꯤꯔꯥ ꯑꯗꯨꯨꯝ ꯀꯩꯅꯣ ꯇꯧꯕꯗꯨ ꯎꯝ ꯌꯥꯝ ꯊꯨꯝꯕꯗꯣ ꯃꯤ ꯇꯧꯋꯦꯕ ꯑꯥ ꯑꯁ ꯀꯩꯅꯣꯒꯤ ꯃꯁꯥꯁꯨ ꯃꯆꯨꯗꯣ ꯎꯝ ꯎꯝ ꯀꯩꯅꯣꯒꯤ ꯃꯥꯒꯤ ꯏꯁꯀꯤꯟꯗꯤ ꯀꯜꯂꯤ ꯁꯥꯃꯨꯗꯨ ꯆꯥꯕ ꯀꯟꯅꯦ ꯌꯥꯗꯦꯕ ꯀꯩꯅꯣ ꯍꯞꯇꯥ ꯊꯥ ꯑꯥ ꯎꯝ
ꯁꯥꯃꯨꯒꯤ ꯏ꯭ꯁꯀꯤꯟꯁꯦ ꯑꯆꯥꯔ ꯑꯗꯨꯝ ꯆꯥꯕꯅꯦ
ꯑꯥ ꯑꯩꯈꯣꯏꯔꯣꯝꯗꯗꯤ ꯊꯥ ꯑꯃꯒꯨꯝꯕ ꯊꯣꯡꯅꯕꯀꯣ
ꯁꯥꯃꯥ
ꯑ ꯈꯥ ꯑꯃ ꯊꯧꯔꯒ ꯑꯗꯨꯝ ꯆꯥꯕꯅꯤ ꯆꯥꯊꯣꯛꯄꯅꯤ
ꯑꯣ
ꯑꯆꯥꯥꯔꯁꯨ ꯍꯥꯎꯋꯦ ꯍꯥꯏꯅꯦ ꯀꯩꯅꯣꯒꯤ ꯁꯥꯃꯨꯒꯤ ꯀꯩꯅꯣꯀꯣ
ꯁꯥꯃꯨꯒꯤ ꯑꯆꯥꯔ ꯍꯥꯎꯕꯅꯦ ꯃꯣꯔꯣꯛ ꯐꯖꯟꯅ ꯍꯥꯞꯂꯒꯀꯣ
ꯑꯥ
ꯑꯩꯗꯤ ꯆꯥꯕ ꯐꯪꯗ꯭ꯔꯦꯅꯦ ꯑꯩ ꯑꯩ ꯀꯩꯅꯣꯒꯤ ꯑꯩ ꯁꯥꯃꯨ ꯄꯨꯔꯛꯄ ꯃꯇꯝꯗ ꯅ ꯐꯖꯟꯅ ꯑꯆꯥꯔ ꯁꯦꯝꯕꯤꯌꯨꯀꯣ ꯅꯥ ꯑꯆꯥ꯭ꯔ ꯁꯦꯝꯕ ꯍꯩꯔꯝ ꯑꯥ ꯎ ꯅꯪ ꯅꯍꯥꯟꯅ ꯑꯉꯥꯡ ꯑꯣꯏꯔꯤꯉꯩꯗ ꯑꯆꯥꯔ ꯁꯦꯝꯕ ꯌꯥꯝ ꯍꯩꯗꯥꯏꯅꯦ ꯏꯕꯥꯅꯤ ꯇꯤꯟꯅꯕ ꯃꯇꯝꯗ
ꯍꯣꯏ ꯑ꯭ꯁ
ꯈꯣꯏꯒꯤ ꯑꯥ ꯀꯔꯤ ꯍꯥꯏꯕ꯭ꯔꯥ ꯑꯩ ꯀꯥꯎꯈ꯭ꯔꯅꯦ ꯑꯩꯈꯣꯏ ꯑꯉꯥꯡ ꯑꯣꯏꯔꯤꯉꯥꯟ ꯑꯣꯏꯔꯤꯉꯩꯗ ꯆꯥꯕꯗꯣ ꯑꯆꯥꯔ